ꯇꯥꯔꯕꯣ ꯇꯥꯔꯕꯣ ꯃꯌꯥꯝꯕ ꯑꯃꯗꯤ ꯑꯩꯈꫭꯏ ꯇꯨꯡ ꯏꯜꯂꯤꯔꫭ
ꯅꯠꯇꯦ ꯏꯆꯟꯅ
ꯀꯩ ꯃꯥ ꯃꯥ ꯌꯨꯝ ꯂꯩꯕꯔꯥ ꯍꯥꯏꯁꯤꯕꯨ ꯌꯨꯝ ꯂꯩꯕꯩꯔꯣ
ꯂꯩꯇꯦ
ꯃꯒꯤꯁꯨ ꯑꯃ ꯀꯩꯅꯣꯗ ꯃꯣꯏ ꯃꯌꯥꯏꯒꯤꯗ ꯍꯥꯡꯉꯦ ꯍꯥꯏꯗꯣ
ꯑꯥ ꯑꯥ ꯑꯥ
ꯑꫭ ꯑꯗꯨꯅꯤ ꯑꯩꯟ ꯅꯝꯕꯔꯅ ꯃꯥꯏ ꯍꯥꯞꯄ
ꯀꯩꯅꯣꯒꯤꯗꯩꯩ ꯍꯥꯏꯗꯤ ꯑꯗꯨꯒ ꯀꯩꯅꯣ ꯊꯣꯏꯕꯤꯒ ꯑꯃꯨꯛꯇꯤ ꯁꯥꯟꯅꯈ꯭ꯔꯦ ꯑꯩ ꯃꯤꯅ ꯃꯤꯅ ꯇꯧꯔꯛꯄ ꯑꯣꯛꯄꯁꯤꯗꯤ ꯀꯩꯅꯣꯗ ꯆꯟꯗꯕ꯭ꯔꯣ ꯑꯍꯨꯝ ꯆꯟ
ꯆꯠꯂꯣꯏ ꯆꯠꯂꯣꯏ ꯆꯠꯂꯣꯏ ꯆꯠꯂꯣꯏ ꯆꯠꯂꯣꯏꯕꯀꯣ ꯑꯗꯨ ꯀꯩꯅꯣ ꯇꯧꯋꯤꯗꯤ ꯍꯥꯏꯕꯅꯦꯕ ꯄꯩꯁꯥꯒꯗꯤ ꯑꯗꯨꯝ ꯅ ꯀꯥꯟꯗꯤ ꯍꯥꯏ ꯑꯗꯨ ꯈꯪꯗꯦ ꯑꯗꯨ ꯒ꯭ꯌꯥꯟ ꯇꯥꯗꯦꯕ ꯅꯪꯗꯤ ꯆꯟꯕ ꯍꯥꯏꯕ ꯅꯪꯅ ꯍꯦꯛ ꯀꯣꯜ ꯇꯧꯒꯤ ꯃꯈꯩꯗꯣ ꯑꯗꯨ ꯈꯛꯇ ꯅꯉꫭꯟꯗ ꯆꯟꯕꯩ ꯋꯥꯅꯤ ꯎꯝ
ꯅꯩ ꯗꯦꯡꯀꯔꯒꯤ ꯀꯌꯥ ꯑꯩ ꯀꯌꯥꯅꯦꯕ ꯃꯔꯤ ꯃꯔꯤ ꯂꯧꯈꯔꯦꯕ ꯃꯔꯤ ꯇꯧꯕꯗꯔꯣ ꯀꯩꯅꯣ ꯆꯍꯨꯝꯒ ꯍꯥꯏꯔꯤꯗꯣ
ꯃꯤ ꯌꯥꯝ ꯐꯪꯗꯕꯁꯨ ꯌꯥꯎꯋꯦꯖꯥ ꯌꯥꯝ ꯇꯔꯨꯛ ꯌꯥꯝ ꯐꯪꯗꯕꯁꯨ ꯌꯥꯎꯋꯦ ꯑꯗꯨ ꯃꯣꯏ ꯈꯪꯗꯦ ꯀꯣꯜ ꯀꯃꯥꯏꯅ ꯔꯦꯀꯣꯔꯠ ꯀꯃꯥꯏꯅ ꯂꯧꯈꯠꯄꯅꯣ ꯈꯪꯗꯦ ꯃꯑꯣꯡꯗꯣ ꯅꯤꯌꯣꯝ ꯈꯔ ꯂꯩꯔꯝꯒꯅꯦꯕꯀꯣ
ꯎꯝ
ꯑꯗꯨꯕꯩ ꯑꯣꯏꯔꯝꯒꯅꯤ
ꯅꯪ ꯅꯪ ꯄꯟꯕ ꯈꯣꯠꯄ ꯌꯥꯎꯔꯕꯣ
ꯌꯥꯎꯏꯗ ꯐꯩꯅꯥꯝ ꯈꯛ ꯈꯛꯗꯤ ꯄꯜꯂꯤ ꯑꯗꯣ ꯌꯥꯝ ꯍꯦꯅ ꯄꯟꯂꯨꯗꯕꯩ ꯋꯥꯅꯤ
ꯎꯝ ꯊꫭꯏꯕꯤ ꯈꯔ ꯁꯟꯅ ꯁꯥꯟꯅꯀꯥꯟꯗꯗꯤ ꯑꯃꯨꯛ ꯄꯟꯈꯤꯗꯦ
ꯎꯝ ꯑꯗꯨ ꯌꯥꯏ ꯑꯗꯨꯃꯥꯏꯅ ꯇꯧꯗꯣꯏꯅꯤ ꯑꯌꯥꯝꯕ ꯌꯥꯔꯤꯉꯩ ꯑꯗꯨꯃꯥꯏꯅ ꯄꯟꯗꯕꯀꯣ
ꯎꯝ
ꯑꯗꯨ ꯅꯠꯇꯔꯥꯗꯤ ꯒꯌ꯭ꯥꯟ ꯇꯥꯗꯦꯕ ꯃꯁꯨ ꯌꯥꯝꯃꯥꯝꯅꯤ ꯑꯗꯨꯗꯤ ꯎꯝ ꯆꯪꯒꯤꯁꯨ ꯌꯥꯝꯃꯝꯃꯅꯦꯕ
ꯑꯩ ꯑꯅꯤꯈꯛꯇ ꯂꯣꯏꯔꯤꯗ
ꯎꯝ ꯅꯕꯥꯅꯤꯃꯛ ꯇꯧꯅꯩꯔꯣ ꯍꯧꯖꯤꯛꯀꯤꯗꯣ
ꯀꯅꯥꯒꯥ
ꯅꯠꯇꯦꯗꯤ ꯑꯩꯅ ꯍꯥꯌꯗꯤ ꯅꯪꯅ ꯑꯃꯨꯛ ꯇꯧꯔꯛ ꯃꯥꯅ ꯑꯃꯨꯛ ꯇꯧ ꯇꯧꯔꯤꯕ꯭ꯔꯣꯕ
ꯅꯠꯇꯦ ꯉꯁꯥꯏ ꯑꯍꯥꯟꯕꯗꯕꯨꯗꯤ ꯀꯩꯅꯣꯗ ꯑꯍꯥꯟꯕꯗ ꯊꫭꯏꯕꯤꯒ ꯁꯥꯟꯅꯔꯦꯗꯅ ꯑꯩꯅ ꯇꯧꯔꯒ ꯑꯗꯩ ꯃꯥꯊꯪ ꯅꯪ ꯇꯧꯔꯦ ꯑꯗꯩ ꯏꯆꯟꯗ ꯑꯃꯨꯛ ꯇꯧꯔꯦ
ꯑꫭ ꯍꫭꯏ ꯅꯪꯅꯥ ꯑꯃꯨꯛ ꯑꯩ ꯃꯌꯣꯡ ꯌꯦꯡꯎ ꯑꯗꫭ
ꯑꯝ ꯑ ꯊꯪꯅꯔ ꯊꯪꯅꯔ ꯇꯧꯕꯗꯤ ꯌꯥꯗꯥꯕ
ꯑꯩꯅ ꯑꯩꯅꯅꯦ ꯗꯥꯏꯔꯦꯛ ꯇꯧꯁꯟ ꯕꯗꯨ
ꯑꯩ ꯃꯤ ꯑꯃꯠꯇꯗ ꯑꯅꯤ ꯇꯧꯁꯟꯕ ꯗꯨ ꯎꯝ ꯌꯥꯗꯤ ꯌꯥꯔꯝ ꯒꯥꯅꯦꯕ ꯑꯗꫭ ꯁꯨꯝ ꯁꯨꯝ ꯁꯥꯟꯅꯕ ꯃꯥꯜꯂꯗ꯭ꯔꫭ ꯑꯗꯨꯗ ꯃꯔꯥꯛꯇ ꯑꯃꯥ ꯑꯃꯥ ꯊꯛꯈ꯭ꯔ ꯕꯨꯗꯤ ꯀꯩꯁꯨ ꯀꯥꯏꯗꯕꯥ
ꯎꯝ ꯀꯥꯏꯗꯦ ꯑꯗꫭ ꯑꯩ ꯑꯩ ꯑꯩꯗꯤ ꯊꯥꯒꯠ ꯊꯠꯂꯅꯤ ꯌꯥꯎꯖꯤꯛ ꯇꯩ ꯑꯩꯁꯦ
ꯍꫭꯏ ꯑꯗꯨꯃꯥꯏ ꯇꯧꯕ ꯀꯩꯁꯨ ꯀꯥꯏꯗꯦꯕ
ꯑꯩ ꯀꯩꯅꫭ ꯁꯅꯗꯔ꯭ꯤꯗ
ꯀꯔꯤ
ꯖꯤꯝ ꯁꯥꯟꯅ ꯗ꯭ꯔꯤꯌꯦ
ꯑꫭ ꯖꯤꯝ ꯁꯥꯟꯅꯔꯥꯕꫭ
ꯐ꯭ꯔꯤ ꯁꯟꯅꯗ꯭ꯔꯤ
ꯎꯝ
ꯑꯩꯅ ꯁꯥꯟꯅꯩꯁꯤ ꯑꯩꯈꫭꯏ ꯁꯤ ꯀꯩꯅꫭꯒ ꯃꯥꯅꯦ ꯑꯗꯨꯒ ꯀꯩꯅꫭꯒ ꯍꯥꯏꯒꯤ ꯃꯥꯌꯥꯡꯕꯝ ꯑꯃꯥꯒꯥ ꯃꯔꯤ ꯃꯔꯤ ꯁꯣꯝꯗꯗꯤ ꯑꯍꯨꯝ ꯁꯨꯒꯔꯦ ꯑꯗꯥ ꯑꯃꯈꯛꯇꯪꯒ ꯃꯔꯤ ꯁꯨꯔꯗꯔꯣ ꯑꯗꯨꯑꯣꯏꯗꯤ
ꯎꯝ
ꯇꯔꯣ
ꯍꯥꯞ ꯃꯣꯏꯅꯥ ꯍꯞꯄꯣ ꯑꯗꯨ ꯇꯧꯕꯥ ꯑꯗꯥꯥ ꯇꯧꯕꯥ ꯇꯧꯔꯝꯃꯒꯥ ꯇꯣꯈꯔꯦ ꯑꯣꯡ ꯃꯥꯜꯂꯝꯃꯥꯒ ꯃꯣꯏꯅ ꯑꯃꯨꯛ ꯄꯣꯠꯇꯨ ꯑꯩꯈꯣꯏꯗ ꯁꯦꯃꯥꯏ ꯂꯥꯛꯏ ꯍꯥꯏꯕꯗꯨ
ꯎꯝ
ꯁꯤꯗ ꯈꯪꯅꯗꯕꯅꯤꯅ ꯍꯟꯗꯛ ꯃꯩ ꯃꯩ ꯊꯖꯟꯅꯗꯕ ꯁꯨꯃꯥꯏ ꯁꯨꯃꯥꯏ ꯇꯧꯔꯦ ꯍꯥꯏꯀꯟꯗꯥꯗꯤ ꯑꯃꯨꯛ ꯃꯤꯁꯦ ꯍꯥꯞꯀꯦ ꯍꯥꯞꯀꯦꯗꯤ ꯍꯥꯏꯔꯀꯅꯤꯕꯥ ꯐꯅꯗꯔ꯭ꯤꯃꯩ ꯍꯥꯏꯗꯤ ꯄꯣꯠꯇꯨ ꯈꯪꯗꯔ꯭ꯤꯃꯩ ꯉꯁꯤ ꯎꯔꯝꯅꯤꯅꯥ ꯑꯃꯨꯛ ꯑꯗꯨꯕꯨꯗꯤ ꯈꯤꯇꯪ
ꯀꯩꯅꫭ ꯇꯧꯒꯔꯕꯣ ꯂꯧꯊꯣꯛꯞꯒꯤ ꯀꯩꯅꯣꯗꯣ ꯂꯩꯒꯔꯕꯣ
ꯃꯣꯏ ꯄꯔꯣꯁꯦꯁꯤꯡ ꯇꯧꯔꯤ ꯄꯔꯣꯁꯦꯁꯤꯡ ꯂꯩꯕꯅꯤ ꯄꯔꯣꯁꯦꯁꯤꯡꯕꯨ ꯂꯩꯔꯗꯤ ꯃꯥꯏꯂꯛꯆꯥꯅꯤ ꯀꯩꯅꯣ ꯅꯠꯇꯔꯣ ꯅꯨꯄꯥꯅꯤꯗꯤ ꯆꯪꯏ
ꯑꯗꯨꯅꯤ ꯑꯍꯥꯟꯕ ꯑꯅꯤ ꯆꯪꯉꯛ ꯌꯥꯔꯦ ꯍꯥꯏꯔꯛꯗꯧꯅꯤ
ꯎꯟ ꯍꯣꯏ ꯃꯥꯏ ꯑꯀꯥꯎꯟꯇꯨ ꯁꯦꯞ ꯑꯣꯏꯔꯗꯔꯣ ꯑꯗꯨ ꯍꯥꯏꯗꯤ ꯑꯦ ꯑꯀꯥꯎꯟꯇꯨ ꯆꯨꯝꯃꯥꯕꯔꯥ ꯆꯨꯝꯗꯔ ꯌꯦꯕꯩ ꯆꯦꯛꯇꯧꯕꯩ ꯆꯨꯝꯃ ꯀꯥꯟꯗ ꯃꫭꯏ ꯍꯧꯀꯤ ꯃꯤꯁꯦꯖ ꯑꯃꯥ ꯂꯥꯛꯀꯅꯤꯕ ꯈꫭꯏ ꯆꯪꯕꯧ ꯇꯨꯡꯗ ꯀꫭ ꯑꯥ ꯅꯪꯏꯗꯨ ꯆꯨꯝꯕꯔꯥ ꯆꯨꯝꯗꯔ ꯑꯃꯨꯛ ꯃꯨꯛ ꯏꯕꯥꯟꯅꯤ ꯁꯤ ꯆꯪ ꯆꯨꯝꯕꯔꯥ ꯀꯩꯅꯣ ꯇꯧꯕꯔꯥ ꯍꯪꯑꯀꯟꯗ ꯆꯨꯝꯃꯤ ꯆꯪꯏ ꯍꯥꯏꯇꯥꯔꯗꯤ ꯆꯨꯝꯃꯗꯤ ꯇꯥꯛꯂꯥꯎꯅꯥ ꯅꯝꯒꯔꯅꯤ ꯑꯗꯨꯗꯩꯩ ꯄꯛ ꯊꯔꯛꯅꯤ ꯁꯨꯇꯣꯃꯇꯤꯛ ꯑꯗꯨꯝ ꯄꯩꯁꯥ ꯑꯗꯨꯅ ꯄꯔꯣꯁꯦꯁꯤꯡ ꯃꯤ ꯌꯝꯕꯅꯤꯅꯥ ꯍꯥꯏꯇꯔꯦ ꯄꯨꯂꯞꯀꯤ ꯑꯣꯏꯅꯥ ꯂꯛꯄꯅꯤꯅꯥ ꯄꯨꯂꯞ ꯑꯣꯏꯅꯥ ꯄꯦꯟꯗꯤꯡ ꯋꯥꯅꯤ ꯑꯁꯤꯗ ꯑꯗꯨ ꯑꯅꯥꯛ ꯑꯅꯛꯄꯥꯃꯩꯗꯤ
ꯉꯁꯤ ꯉꯁꯤ ꯅꯥꯠꯇꯔꯣ ꯌꯥꯅꯔꯤꯁꯦ ꯅꯒꯤꯁꯨ ꯉꯁꯤ ꯅꯠꯇꯔꯣ ꯇꯧꯔꯤꯁꯦ꯫
ꯃꯊꯪꯃꯨꯛꯇ ꯇꯥꯔꯥꯅꯤ ꯃꯊꯪ ꯍꯞꯇꯗ
ꯋꯥꯔꯤ ꯈꯟꯅꯩꯁꯦ
ꯑ
ꯑꯁꯤꯅꯃꯨꯛ ꯃꯊꯪ ꯃꯊꯪꯗ ꯑꯣꯏꯅ ꯐꯪꯒꯗꯣꯏꯕ
ꯑꯣ ꯈꯨꯗꯛ ꯈꯨꯗꯛ ꯇꯧꯗꯦꯕ
ꯇꯧꯗꯦ ꯇꯧꯗꯦ ꯍꯞꯇꯥꯃꯨꯛ ꯗꯩ ꯍꯞꯇꯥꯝꯗꯨꯗ ꯑ ꯍꯞꯇꯥꯝꯗ ꯌꯥꯝ ꯁꯥꯅꯔꯦꯅ ꯀꯔꯤ ꯃꯊꯪ ꯍꯞ ꯇꯥꯗ ꯌꯥꯝ ꯐꯪꯉꯦꯅ ꯑꯗꯨꯨꯃꯥꯏꯅ ꯑꯗꯨꯃꯥꯏꯅ ꯇꯧꯕ
ꯑꯩꯗꯤ ꯃꯊꯛ ꯃꯃꯥꯡ ꯍꯞꯇꯥꯗ ꯁꯥꯟꯅꯈꯤꯕꯅꯦꯕ ꯐꯪꯗꯣꯏ
ꯑꯣ ꯃꯥꯅꯤ ꯃꯥꯅꯦ ꯑꯗꯨꯒꯤꯅꯤ ꯐꯪꯒꯗꯣꯏꯁꯦ ꯑꯗꯨꯅꯤ ꯀ꯭ꯌꯥꯟ ꯇꯥꯗꯦ ꯇꯧꯏꯁꯦ ꯀꯩ ꯑꯣ ꯀꯩꯅꯣ ꯃꯤꯅꯤꯠ ꯂꯥꯛꯑꯦ ꯅꯕ ꯑꯩ ꯃꯅꯨꯡ ꯃꯅꯨꯡ ꯃꯅꯨꯡ ꯆꯪꯕꯗꯀꯣ
ꯎꯝ
ꯑꯗꯨꯒ ꯖꯤꯔꯣ ꯖꯤꯔꯣ ꯂꯩꯔꯝꯕ ꯀꯔꯤꯅꯣ ꯑꯩ ꯈꯜꯂꯤꯖꯦ ꯀꯔꯤ ꯉꯁꯥꯏ ꯋꯥꯔꯤ ꯁꯥꯟꯅꯔꯒ ꯑꯗꯨꯗ ꯃꯣꯏ ꯇꯣꯉꯥꯟ ꯃꯈꯥ ꯊꯣꯛꯑꯦꯕꯀꯣ
ꯑ ꯌꯦꯟꯒ ꯌꯦꯟꯒ ꯁꯥꯟꯅ ꯀꯥꯟꯗ ꯑꯩꯉꯣꯟꯗꯕꯨꯗꯤ ꯆꯨꯝꯅ ꯑꯗꯨꯝ ꯊꯣꯛꯑꯦꯕ
ꯑꯥ
ꯑꯩꯉꯣꯟꯗ ꯑꯗꯨꯝ ꯐꯖꯅ ꯑꯗꯨꯝ ꯆꯠꯂꯦꯕ
ꯎꯝ ꯆꯄꯖꯨ ꯀꯩꯁꯨ ꯀꯥꯏꯗꯦꯗ ꯀꯩꯅꯣ ꯇꯧꯕ ꯃꯣꯏ ꯑꯃ ꯃꯅꯨꯡꯒꯤ ꯃꯅꯨꯡꯒꯤ ꯆꯪꯕꯗꯣ ꯑꯗꯨꯗꯣ ꯂꯩꯔꯝꯕꯩꯅꯦ ꯑꯩ ꯉꯛꯏꯁꯦ ꯀꯩꯅꯣ ꯑꯩ ꯆꯤꯡꯙꯔ ꯌꯦꯡꯀꯥꯟꯗꯣ ꯆꯤꯡꯙꯔ ꯀꯥꯟ ꯑꯈꯣꯏ ꯅꯣꯏ ꯇꯤꯚꯤꯁꯟꯁꯤ ꯂꯥꯛꯇꯦ ꯀꯩꯅꯣ ꯂꯥꯛꯏꯗꯅꯀꯣ
ꯑ ꯃꯃꯥꯡꯊꯣꯛ
ꯌꯦꯡ ꯀꯥꯟꯗꯣ ꯑꯗꯨ ꯀꯥꯟꯗꯗꯤ ꯑꯃꯨꯛ ꯃꯤ ꯊꯣꯛꯄ ꯑꯗꯨꯀꯥꯟꯗꯅ ꯑꯗꯨꯅꯤ ꯑꯗꯨꯃꯥꯏꯅ ꯇꯧꯔꯝꯕꯩ ꯑꯗꯨ ꯉꯔꯥꯡ ꯀꯩꯅꯣꯒ ꯃꯌꯥꯝꯕ ꯑꯃ ꯁꯥꯟꯅꯃꯤꯟꯅꯔꯒ ꯋꯥꯔꯤ ꯐꯖ ꯁꯥꯟꯅꯔꯦ ꯍꯨꯝ ꯍꯨꯝ ꯑꯗꯨꯒꯅꯦ ꯌꯥꯒꯤꯗ꯭ꯔꯕ ꯏꯕꯅꯤ ꯁꯥꯟꯅꯕꯗꯨꯅ ꯗꯣ ꯄꯨꯂꯞ ꯂꯣꯏꯔꯝꯃꯤ ꯍꯥꯏꯗꯤ ꯃꯤꯅꯤꯠ ꯁꯨ ꯁꯨꯔꯤꯅꯦꯕ ꯑꯗꯨꯅ ꯂꯣꯏꯔꯀꯥꯟꯗ ꯃꯥ ꯌꯥꯗꯕ ꯋꯥꯅꯤꯁꯦ ꯀꯩꯗꯧꯕꯅꯣ ꯈꯪꯗꯦ ꯑꯃꯨꯛ ꯃꯥꯡꯈ꯭ꯔꯕ ꯀꯣꯏꯁꯟ ꯍꯪꯉꯛꯇꯅ ꯑꯦ ꯀꯩꯅꯣ ꯍꯪꯉꯛꯇꯅ ꯑꯗꯨꯃꯥꯏꯅ ꯇꯧꯈꯤꯕꯩ
ꯑꯣ
ꯎꯝ ꯑꯦ ꯃꯈꯣꯟ ꯌꯥꯝ ꯇꯥꯕ꯭ꯔꯣ
ꯇꯥꯗꯦ
ꯇꯥꯗꯦꯕꯀꯣ ꯑꯝꯕꯨꯛ ꯑꯣ ꯍ ꯅꯨꯡ ꯇꯥꯗꯤꯌꯦ ꯑꯇꯣꯞꯄ ꯇꯥꯗꯕꯅ ꯐꯩ ꯁꯨꯃꯥꯏꯅ ꯇꯥꯍꯟ ꯂꯣꯏꯗꯕꯅꯦ ꯍꯣꯏ ꯅꯣꯏ ꯅꯣꯡ ꯇꯥꯗꯦꯕ ꯑꯩ ꯃꯊꯛ ꯂꯩꯕ ꯑꯣ ꯅꯣꯡ ꯇꯥ ꯍꯧꯔꯛꯄꯗ ꯉꯥꯏꯔꯤ ꯅꯨꯡꯁꯤ ꯁꯥꯔꯤ ꯁꯥꯔꯤ ꯇꯧꯔꯒ ꯑꯔ ꯃꯀꯨ ꯣꯟꯗꯨ ꯇꯥꯔꯝ ꯗꯧꯔꯒ ꯇꯥꯗꯦ ꯐꯩ
ꯃꯣꯏꯅ ꯁꯨꯃꯥꯏ ꯇꯧꯔꯤꯁꯤꯅ ꯃꯤ ꯑꯃ ꯑꯃ ꯋꯥꯔꯤ ꯁꯅꯕꯗꯣ ꯃꯅꯗꯦꯗꯅ ꯑꯗꯨꯗꯒꯤ ꯃꯌꯥꯝ ꯇꯧꯔꯒ ꯇꯧꯔꯒ ꯑꯗꯨ ꯆꯤꯡꯈꯠ ꯂꯉꯥꯏꯒꯤꯅꯦꯕ
ꯃꯅꯦ ꯃꯅꯦ ꯆꯤꯡꯈꯠ ꯆꯤꯡꯈꯠꯂꯒ ꯑꯑꯣꯏ ꯁꯤꯕꯤꯁꯦ ꯃꯩꯇꯩ ꯃꯌꯦꯛ ꯁꯨꯃꯥꯏ ꯉꯥꯡꯉꯤꯁꯦ ꯀꯩ ꯀꯩꯅꯣ ꯂꯩꯗꯅꯀꯣ ꯑꯣ ꯑꯗꯨꯃꯥꯏ ꯇꯧꯕꯒꯤ ꯁꯨ ꯊꯕ ꯁꯤꯉꯥꯏ ꯍꯥꯏ ꯇꯔꯦ ꯁꯨꯃꯥꯏ ꯇꯧꯁꯦ
ꯑ
ꯍꯧꯔꯦꯟ ꯑꯩ ꯀꯩꯅꯣꯒ ꯑꯃꯨꯛ ꯁꯅꯔꯒꯦꯕ ꯀꯣ ꯊꯣꯏꯕꯤꯒ ꯍꯧꯔꯦꯟ ꯁꯅꯔꯔꯣꯏꯕ ꯅꯨꯃꯤ ꯗꯥꯡꯗꯣ
ꯑꯝ
ꯃꯥ ꯁꯥꯅꯔꯦꯅ ꯃꯥ ꯁꯥꯅ ꯂꯣꯏꯔꯒ ꯏꯕ ꯅꯤ ꯑꯃꯨꯛ ꯁꯥꯅꯁꯦꯕ
ꯑꯝ
ꯌꯥꯗ꯭ꯔꯣ ꯑꯗꯨꯗꯤ ꯑꯣ ꯍꯣꯏꯁꯨꯝ ꯑꯩꯁꯨ ꯌꯥꯝꯃꯧꯕ ꯅꯪꯁꯨ ꯌꯥꯝꯃꯧꯔꯦ ꯑꯗꯨ ꯏꯕꯤꯅꯤꯃꯛ ꯊꯨꯅ ꯂꯥꯛ ꯐꯩꯑꯅ ꯑꯃꯥꯏꯅ ꯑꯃꯥꯏ ꯇꯧꯔꯗꯤ ꯐꯩ ꯅꯠꯇꯗꯤ ꯃꯣꯏ ꯄꯣꯠꯂꯥꯏ ꯃꯤ ꯍꯧꯖꯤꯛ ꯌꯥꯝ ꯍꯥꯞ ꯄꯥꯝꯃꯤꯔꯅꯦ
ꯎꯝ
ꯀꯩꯅꯣꯁꯦ ꯀꯣꯜꯁꯦ ꯃꯌꯥꯝ ꯇꯧꯅꯔꯑꯅꯤꯕ ꯄꯩꯖ ꯄꯪ ꯍꯧꯔꯝꯅꯤ ꯌꯥꯝ ꯇꯧꯅꯔꯛꯑꯦꯕ ꯇꯧꯅꯝꯅꯤꯅ ꯑꯈꯣꯏ ꯑ ꯃꯌꯥꯝꯒꯤ ꯇꯧꯀꯥꯟꯗ ꯂꯧꯈꯠꯄ ꯌꯥꯕ ꯍꯥꯏꯕ ꯂꯩꯕꯅꯦꯕ ꯗꯨ ꯌꯧꯁꯤꯟꯒꯤ ꯇꯥꯗꯤ ꯌꯥꯔꯣꯏꯕ
ꯊꯨꯅ ꯇꯧꯔꯤꯉꯩ
ꯃꯥ ꯃꯌꯥꯝ ꯐꯪꯗꯣꯏꯅꯦ ꯎꯝ ꯂꯩꯃꯤꯅ ꯈꯇꯧꯕꯁꯨ ꯌꯥꯏꯌꯦꯅ ꯑꯩ ꯑꯇꯣꯞꯄ ꯂꯥꯛꯄꯁꯨ ꯀꯣ ꯁ꯭ꯀꯤꯝ ꯑꯇꯣꯞꯄ ꯃ ꯍꯥꯏꯇꯥꯔꯦ ꯀꯣ ꯗꯨꯁꯨ ꯌꯥꯔꯤꯉꯩ ꯀꯦꯁ ꯂꯧꯊꯣꯛ ꯌꯥꯎꯗꯕ ꯈ ꯂꯧꯍꯧ ꯌꯥꯏꯅ
ꯑꯁꯤꯁꯨ ꯑꯣꯕꯦꯏ ꯑꯗꯣ ꯀꯩꯅꯣꯗꯣ ꯀꯩꯀꯩ ꯀꯩꯀꯩ ꯇꯧ ꯌꯥꯕꯅꯣ ꯗꯣ ꯃꯇꯪꯒ ꯌꯦꯡꯉꯁꯤ
ꯑꯗꯨ ꯍꯣꯏꯅꯦ ꯑꯗꯨ ꯅꯣꯏꯗꯨꯗ ꯑꯗꯣꯝ ꯅꯥꯟꯕ ꯌꯥꯏꯌꯦ ꯅꯪ ꯁꯨꯝ ꯇꯧꯀꯥꯟꯗ ꯍꯣꯏ ꯃꯩꯒꯨꯝꯕꯒꯤ ꯀꯣ ꯃꯩ ꯒꯨꯝꯕꯩ ꯑꯣꯏꯒꯦꯔ ꯄꯥꯏꯞ ꯀꯨꯝꯕꯩ ꯑꯣꯏꯒꯦꯔ ꯃꯁꯤꯡꯗ ꯂꯣꯏꯌꯦ ꯎꯝ ꯑꯥ ꯍꯣ ꯑꯗꯨꯝꯕꯩ ꯑꯣꯏꯁꯨ ꯌꯥꯏ ꯑꯗꯨꯝꯕꯩ ꯑꯣꯏꯁꯨ ꯑꯃꯇꯪꯅ ꯇꯧꯔꯗꯤꯀꯣ ꯑꯗꯨꯝ ꯌꯥꯏ ꯑꯣꯏ ꯇꯧꯂꯤꯟꯅꯧꯁꯤ ꯍꯥꯏꯀꯥꯟꯗ ꯌꯥꯔꯛꯀꯅꯤꯕ ꯗꯨꯝ ꯐꯩꯗꯅ ꯑꯗꯣꯏꯗꯤ ꯄꯩꯁꯥꯁꯨ ꯑꯗꯨꯝ ꯐꯪꯕ ꯆꯥꯎꯕꯅꯦ ꯗꯨꯝ ꯄꯩꯁꯥ ꯗꯨꯝ
ꯑꯩ ꯍꯥꯟ ꯅꯨꯃꯤꯠ ꯅꯤꯅꯤ ꯆꯠꯂꯨꯕꯗ ꯑꯗꯨꯗꯣ ꯂꯨꯄꯥ ꯑꯅꯤ ꯒꯤ ꯃꯌꯥ ꯐꯪꯉꯦ ꯅꯨꯃꯤꯠ ꯅꯤꯅꯤꯗ꯫
ꯌꯥꯗ꯭ꯔꯣ ꯑꯗꯨꯗꯤ
ꯗꯤ ꯃꯩ ꯃꯦꯖꯤ ꯎꯝ ꯃꯦꯖꯁ ꯀꯩꯅꯣꯗꯤ ꯑꯗꯨꯝ ꯗꯨꯝ
ꯑꯝ ꯑꯦ ꯑꯗꯨꯕꯨꯗꯤ ꯈ ꯈꯪꯉꯁꯨꯀꯣ ꯑꯈꯣꯏ ꯆꯠꯃꯤꯟꯅ ꯀꯥꯟꯗꯣ ꯈꯪꯉꯁꯨ ꯑꯈꯣꯏ ꯀꯩꯅꯣ ꯇꯧꯕꯅꯤꯗ ꯃꯗꯨ ꯑꯩꯅ ꯑꯩꯅꯦꯕ ꯎꯟ ꯂꯦꯟꯂꯒ ꯈꯣꯏꯅ ꯅꯞꯄ ꯂꯩꯇ꯭ꯔꯣ ꯈꯣꯏ ꯍꯥꯞꯄꯉꯥꯏ ꯇꯔꯥ ꯄꯉꯥꯏ ꯀꯩꯀꯩ ꯑꯗꯨꯝꯕ ꯂꯩꯇ꯭ꯔꯣ ꯑꯗꯨꯝꯕꯩ ꯈꯣꯠ ꯃꯌꯥꯝꯗꯨꯣ ꯈꯨꯗꯁꯨ ꯌꯥꯇꯦꯕ ꯑꯗꯨꯨꯝꯕ ꯃꯤꯁꯤꯡꯗꯨꯈꯛ ꯄꯥꯏ ꯑꯗꯨꯃꯥꯏꯅ ꯇꯧꯔ ꯇꯧꯕ ꯃꯈꯩꯗꯣ ꯑꯗꯨꯅ ꯑꯩꯈꯣꯏ ꯇꯧꯕꯩ ꯋꯥꯅꯤꯗ ꯕꯕꯤꯗꯨ ꯀꯩꯅꯣ ꯇꯧ ꯇꯥꯔꯦ ꯐꯠ ꯎꯝ ꯉꯥꯏꯈꫭ ꯑꯗꯨ ꯃꯤ ꯑꯃꯅꯤ ꯍꯦꯜꯍꯟꯒꯦ ꯇꯧ ꯈꯤꯇꯪ ꯈꯤꯇꯪ ꯅꯠꯇꯔꯗꯤ ꯑꯩꯈꯣꯏ ꯃꯃꯥꯡꯗꯈꯣꯏ ꯁꯨꯝ ꯍꯜꯂꯥꯎ ꯍꯜꯂꯥꯎꯗꯅ ꯑꯦꯇꯔꯦꯟ ꯇꯧ ꯀꯥꯟꯗ ꯇꯥꯟꯅꯗꯕ ꯌꯥꯎ
ꯑꯥ
ꯑꯗꯨꯏ ꯄꯣꯠꯇꯣ ꯑꯗꯨꯅ ꯃꯣꯏꯅ ꯍꯥꯏꯁꯤ ꯈꯤꯇꯪ ꯑꯗꯨꯝ ꯍꯦꯜꯍꯜꯂꯣ ꯌꯥꯔꯗꯤ ꯑꯗꫭꯏ ꯇꯥꯗꯤ ꯍꯣꯔꯦꯟ ꯎꯝ ꯃꯖꯤꯅꯤ ꯃꯈꯩꯩꯅꯣ ꯃꯦꯟꯈꯠ ꯈꯤꯗꯅ ꯑꯗꯨ ꯃꯥꯏ ꯇꯕꯧꯒꯤ
ꯍꯣꯏ ꯍꯪ ꯍꯪꯉꯛꯀꯦ ꯑꯗꯨꯝ ꯑꯩ
ꯆꯥꯛꯇꯤ ꯀꯩꯅꯣ ꯇꯧꯔꯕꯣ ꯊꯣꯡꯉꯕꯣ
ꯊꯣꯡꯗ꯭ꯔꯤ꯫ ꯋꯥꯠꯂꯤꯗ ꯎꯝ꯫
ꯑꯣ꯫ ꯍꯣ ꯍꯣ ꯍꯣꯏ ꯑꯗꯨꯗꯤ ꯑꯩ ꯊꯝꯃꯒꯦ꯫ ꯑꯩ ꯊꯝꯒꯦꯀꯣ ꯎꯝ ꯎꯝ꯫ ꯎꯝ ꯊꯝꯍꯟꯒꯣ꯫